ꯍꯜꯂꯣ
ꯍꯜꯂꯣ
ꯑꯩꯁꯦ ꯏꯇꯥꯎꯇꯒꯤ ꯋꯥꯈꯜꯂꯣꯟ ꯑꯝꯇ ꯈꯤꯇꯪ ꯈꯪꯖꯕ ꯌꯥꯒꯗ꯭ꯔꯣ
ꯑꯦ ꯌꯥꯅꯤ ꯌꯥꯅꯤ ꯌꯥꯅꯤ ꯑꯁ ꯀꯣꯜ ꯇꯧꯗ ꯀꯨꯏꯔꯦꯅꯦ ꯅꯪꯕꯣ
ꯀꯨꯏꯔꯦ ꯀꯨꯏꯔꯦ ꯁꯨꯃꯥꯏꯅꯒ ꯏꯆꯤꯟꯜ ꯏꯅꯥꯎ ꯋꯥꯔꯤ ꯁꯥꯟꯅꯈꯤꯗꯕ
ꯑꯗꯨ ꯑꯗꯨꯗꯤ ꯅꯪ ꯀꯨꯏꯔꯦ ꯅꯪꯕꯨ ꯉꯥꯍꯥꯟꯒꯩ ꯀꯥꯏ ꯂꯩꯔꯨꯒꯦ ꯅꯪꯕꯣ
ꯑꯁ ꯑꯩꯁꯦ ꯀꯨꯏꯔꯦ ꯂꯥꯞꯅꯈꯤꯕ ꯑꯩꯈꯣꯏꯁꯦ ꯃꯇꯝ ꯁꯥꯡꯉꯤꯗꯅ ꯑꯩꯁꯦ ꯗꯦꯁꯇ ꯃꯩꯇꯔ꯭ꯄꯥꯛꯔꯇ ꯂꯩꯗꯅ ꯃꯌꯥꯝꯒꯤ ꯄꯨꯟꯕꯁꯨ ꯐꯪꯗ꯭ꯔꯦ ꯑꯁ ꯑꯩꯗꯤ ꯅꯣꯏ ꯃꯌꯥꯝꯁꯦ ꯑꯩꯅ ꯑꯥꯗ ꯂꯩꯔꯒ ꯑꯗꯨꯝ ꯅꯤꯡꯖꯡꯕꯅꯤꯅꯦ
ꯑꯗꯨꯅꯤ ꯑꯝꯇꯪ ꯑꯁ ꯀꯩꯅꯣ ꯀꯨꯝꯍꯩ ꯍꯥꯎꯒ ꯆꯠꯈꯤꯗ ꯀꯨꯏꯔꯦꯝꯅꯤ
ꯀꯨꯏꯔꯦ ꯀꯨꯏꯔꯦ ꯃꯌꯥꯝꯒ ꯄꯨꯜꯂꯒ ꯑꯁ-ꯊꯥꯏꯅ ꯈꯣꯏꯅ ꯆꯠꯂꯝꯕꯗꯣ ꯃꯣꯏ ꯂꯝꯇꯥꯒꯤ ꯌꯥꯎꯁꯪꯒꯤ ꯊꯥꯕꯜ ꯆꯣꯡꯕꯗꯣ꯫
ꯍꯣꯏꯅꯦ ꯑꯗꯨꯒꯥꯏꯗꯣ ꯅꯤꯡꯖꯪꯉꯛꯇ꯭ꯔꯣ ꯅꯪꯕꯣ꯫
ꯑꯁ ꯑꯩꯅ ꯑꯗꯨ ꯅꯤꯡꯁꯤꯡꯉꯒ ꯂꯝꯇꯥ ꯊꯥ ꯂꯥꯛꯄꯁꯤ ꯑꯩꯅ ꯌꯥꯝ ꯅꯨꯡꯁꯤꯕ ꯑꯃ ꯂꯩꯌꯦ꯫
ꯎꯝ꯫
ꯑꯈꯣꯏꯅ ꯂꯝꯇꯥꯒꯤ ꯌꯥꯎꯁꯪ ꯏ꯭ꯁꯄꯣꯔꯠ ꯇꯧꯕꯗꯨꯗ ꯑꯁ ꯑꯩꯈꯣꯏꯅ ꯏ꯭ꯁꯄꯣꯔꯠꯇ ꯊꯋꯥꯏ ꯌꯥꯎꯕꯗꯣ꯫
ꯑꯦ ꯁ꯭ꯄꯣꯔꯠꯇꯤ ꯀꯩꯅꯣꯅꯦ ꯌꯥꯎꯁꯪ ꯁ꯭ꯄꯣꯔꯠ ꯍꯥꯏꯒ꯭ꯔꯗꯤ ꯂꯣꯏꯔꯦ꯫
ꯎꯝ ꯑꯁ ꯑꯗꯨꯗꯒ ꯃꯨꯛꯅꯥ ꯁꯥꯟꯅꯔꯒ ꯑꯈꯣꯏ ꯃꯨꯛꯅꯥꯒ ꯁꯥꯟꯅꯕꯒꯤ ꯑꯩꯈꯣꯏ ꯒ꯭ꯔꯨꯞꯄꯤꯡ ꯒ꯭ꯔꯨꯞꯄꯤꯡꯒ ꯈꯥꯏꯗꯣꯛꯅꯔꯒ ꯁꯥꯟꯅꯕꯗꯣ꯫
ꯑꯣꯏ꯫ ꯑꯗꯣ ꯈꯪꯗꯦ ꯌꯥꯎꯁꯪꯁꯦ ꯍꯥꯟꯅꯒ ꯍꯧꯖꯤꯛꯀꯗꯤ ꯅꯨꯡꯉꯥꯏꯕꯖꯦ ꯍꯥꯟꯅꯅ ꯌꯥꯝ ꯍꯦꯜꯂꯤꯗ ꯑꯉꯥꯡ ꯑꯣꯏꯔꯤꯉꯩꯗꯅ ꯅꯠꯇ꯭ꯔꯥ꯫
ꯑ ꯍꯦꯜꯂꯦ ꯍꯦꯜꯂꯦ ꯌꯥꯝ ꯊꯤ ꯍꯦꯜꯂꯦ ꯗꯨꯗꯤ꯫
ꯍꯥꯏꯗꯤ ꯑꯈꯣꯏꯅ ꯑꯉꯥꯡ ꯑꯣꯏꯉꯩꯗ ꯇꯧꯔꯛꯄꯁꯦ ꯌꯦꯡꯉꯣ ꯌꯥꯎꯁꯪꯁꯦ ꯍꯞꯇꯥ ꯃꯨꯛꯀ ꯋꯥꯠꯂꯤꯉꯩꯗ ꯌꯥꯎꯁꯪ ꯀꯥꯁꯦ ꯆꯥꯎꯅ ꯁꯥꯗꯣꯏꯅꯦꯕ꯫
ꯎꯝ꯫
ꯌꯥꯎꯁꯪꯒꯤ ꯁꯪ ꯁꯥꯕꯗꯣ꯫
ꯎꯝ꯫
ꯑꯗꯨ ꯁꯥꯕꯗ ꯑꯈꯣꯏꯒꯤ ꯌꯨꯝ ꯌꯨꯝꯒꯤ ꯍꯥꯏꯗꯤ ꯑꯩꯈꯣꯏꯒꯤ ꯆꯔꯨꯁꯦ ꯌꯥꯝ ꯃꯔꯥꯡ ꯀꯥꯏ ꯂꯩꯅꯔꯝꯃꯦ꯫ ꯍꯥꯏꯗꯤ ꯑꯩꯈꯣꯏ ꯌꯨꯝꯒꯤ ꯖꯒꯥꯗꯒ ꯆꯔꯨꯒ ꯏꯀꯨ ꯄꯩ ꯂꯩꯕꯁꯦ ꯀꯅꯥꯝꯇ ꯎꯗ꯭ꯔꯦꯕ꯫
ꯎꯝ꯫
ꯍꯥꯅꯗꯤ ꯈꯣꯏ ꯃꯨꯛ ꯆꯠ꯫ ꯍꯥꯏꯗꯤ ꯌꯨꯝꯊꯣꯡ ꯈꯨꯗꯤꯡꯒꯤ ꯆꯔꯨ ꯏꯀꯨ ꯄꯩꯔ ꯂꯩꯕ ꯖꯒꯥꯗꯨ ꯑꯗꯨꯝ ꯎꯕꯅꯦꯕ꯫
ꯑꯥ꯫
ꯍꯥꯏꯗꯤ꯫ ꯆꯔꯨꯁꯤꯅ ꯑꯗꯨꯝ ꯂꯧ ꯑꯩꯈꯣꯏꯅ ꯍꯥꯟꯅꯗꯤ ꯃꯤꯅ ꯉꯥꯛꯇ ꯌꯩꯗꯣ꯫
ꯑꯗꯨ ꯃꯇꯝꯗꯨꯗꯗꯤ ꯃꯤ ꯌꯩꯕꯅꯦ ꯑꯗꯨꯝ ꯆꯔꯨꯗ ꯄꯣꯔꯛꯑꯒ ꯁꯟ ꯅꯨꯡ ꯄꯤꯖꯕ ꯈꯣꯠꯄ ꯑꯗꯩꯗꯤ ꯌꯨꯝꯒꯤ ꯑꯗꯨꯝ ꯑꯩꯈꯣꯏꯅꯒ ꯁꯟꯒꯤ ꯗꯅꯥ ꯊꯣꯡꯕꯗꯒ ꯁꯤꯡ ꯁꯤꯖꯤꯟꯅꯗꯦꯅ ꯆꯔꯨꯅ ꯑꯗꯨꯝ ꯇꯧꯔꯒ ꯇꯧꯔꯛꯇ꯭ꯔꯣ ꯁꯟꯒꯤ ꯗꯅꯥꯒ ꯊꯣꯡꯕꯗꯣ꯫
ꯎꯝ ꯑꯗꯣ ꯑꯩꯁꯦ ꯀꯩꯅꯣꯝꯇ ꯀꯩꯅꯣꯝꯗ ꯋꯥꯈꯜꯂꯣꯟ ꯑꯃꯇ ꯈꯪꯒꯦ ꯇꯧꯅꯤꯅꯦ꯫
ꯎꯝ꯫
ꯑꯈꯣꯏ ꯃꯩꯇꯩꯒꯤ ꯂꯥꯏ ꯍꯔꯥꯎꯕꯁꯦ꯫
ꯑ꯫
ꯂꯥꯏ ꯍꯔꯥꯎꯕꯁꯦ ꯀꯃꯥꯏꯅ ꯇꯧꯕꯅꯣ ꯑꯝꯇ ꯍꯥꯏꯐꯦꯠꯇꯪ ꯈꯪꯉꯗꯤ ꯑꯝꯇ ꯍꯥꯏꯕꯤꯒꯦꯔꯥ꯫
ꯂꯥꯏ ꯍꯔꯥꯎꯕꯁꯦ ꯁꯨꯃꯥꯏꯅ ꯇꯧꯕ ꯃꯥꯜꯂꯦ ꯑꯩ ꯈꯟꯗ ꯂꯥꯏ ꯍꯔꯥꯎꯁꯦ ꯃꯈꯜ ꯑꯅꯤ ꯑꯍꯨꯝꯗꯤ ꯁꯨꯏ ꯍꯥꯏꯌꯦꯕꯀꯣ꯫ ꯑꯍꯟ ꯒꯩꯅ ꯍꯥꯏꯕꯗ꯫ ꯗ ꯎꯃꯪ ꯂꯥꯏ ꯍꯔꯥꯎꯕ ꯀꯥꯏꯅ ꯑꯗꯩꯗꯤ ꯀꯩꯅꯣꯒꯤ ꯈꯣꯏꯒꯤ ꯑ-ꯀꯔꯤꯅꯣꯝ ꯍꯥꯏꯕꯅꯤꯅꯦ ꯏꯁꯤꯡꯗꯒꯤ ꯀꯧꯈꯠ ꯈꯠꯄ ꯀꯥꯏꯅ ꯂꯩꯕꯅꯦ꯫
ꯑ ꯏꯀꯧꯕ ꯍꯥꯏꯕꯗꯣ꯫
ꯍꯣꯏ ꯏꯀꯧꯈꯠꯄ ꯀꯥꯏꯅ ꯂꯩꯗꯅ꯫ ꯗ ꯃꯥꯅ ꯃꯥꯒꯤ꯫ ꯑꯗꯨ ꯈꯣꯏꯁꯤꯗ ꯂꯥꯏ ꯍꯔꯥꯎ ꯑꯩꯈꯣꯏ ꯂꯩꯀꯥꯏꯗꯒ ꯂꯥꯏ ꯍꯔꯥꯎꯕꯗꯨꯅ ꯑꯗꯨꯅ ꯃꯈꯜ ꯑꯃ ꯑꯗꯨꯃꯥꯏꯅ ꯑꯣꯏꯅ ꯎꯏꯌꯦꯕꯀꯣ꯫
ꯑꯥ
ꯍꯥꯏꯗꯤ ꯂꯥꯏ ꯍꯔꯥꯎꯗ ꯑꯩꯈꯣꯏꯒꯤ ꯈꯨꯟꯗꯨꯗ ꯍꯥꯏꯗꯤ ꯂꯥꯛꯀꯗꯕ ꯑꯐꯕ ꯐꯠꯇ ꯗꯁꯥ ꯂꯥꯡꯃꯟ ꯂꯣꯏꯅ ꯂꯥꯏꯗꯣ ꯍꯔꯥꯎꯕꯤꯔꯒ ꯂꯥꯏꯗꯒꯤ ꯑꯩꯈꯣꯏꯅ ꯕꯣꯔꯗꯣ ꯅꯤꯖꯗꯣꯏꯅꯦꯕ ꯍꯥꯏꯗꯤ ꯑꯩꯣꯏ ꯈꯨꯟꯁꯦ ꯆꯥꯎꯈꯠꯄ ꯈꯣꯠꯄ ꯍꯥꯏꯗꯤ ꯆꯍꯣꯡ ꯑꯍꯣꯡꯕ ꯑꯣꯏꯅꯕ ꯂꯥꯏꯗꯨꯗ ꯑꯩꯈꯣꯏꯅ ꯊꯧꯅꯤꯖꯗꯣꯏꯅꯦꯕ ꯑꯗꯨ ꯃꯅꯤ ꯂ ꯗ ꯑꯗꯨꯃꯥꯏꯅ ꯇꯧꯋꯦ ꯍꯥꯏꯗꯤ ꯆꯍꯤ ꯈꯨꯗꯤꯡꯒꯤ ꯑꯗꯨꯝ ꯂꯥꯏ ꯍꯔꯥꯎꯕ ꯍꯥꯏꯁꯤꯗꯤ ꯑꯗꯨꯝ ꯇꯧ ꯌꯥꯗꯕ ꯊꯕꯛꯅꯤꯗꯅ
ꯑꯣ ꯆꯍꯤ ꯈꯨꯗꯤꯡꯒꯤꯗꯤ ꯑꯗꯨꯝ ꯄꯥꯡꯊꯣꯛꯇꯕ ꯌꯥꯗꯦꯕ ꯁꯤꯁꯦ
ꯆꯍꯤ ꯈꯨꯗꯤꯡꯒꯤ ꯑꯗꯨꯝ ꯂꯥꯏ ꯍꯔꯥꯎꯕꯁꯦ ꯑꯗꯨꯝ ꯄꯥꯡꯊꯣꯛꯅꯩꯌꯦꯕꯀꯣ ꯈ ꯁꯝꯅ ꯍꯥꯏ ꯑꯩꯈꯣꯏꯒꯤ ꯈꯤꯇꯪ ꯃꯅꯤꯄꯨꯔꯗꯗꯤ ꯂꯥꯏ ꯍꯔꯥꯎꯕ ꯈꯔ ꯆꯥꯎꯅ ꯄꯥꯡꯊꯣꯛꯄꯁꯦ ꯑꯩꯈꯣꯏꯒꯤ ꯀꯣꯔꯍꯣꯟꯕ ꯀꯥꯏ ꯂꯩꯌꯦ
ꯑꯥ
ꯑꯗꯩꯗꯤ ꯀꯣꯏꯔꯣꯟꯕ ꯂꯩꯔꯦ ꯑꯗꯩꯗꯤ ꯃꯣꯏꯔꯥꯡꯒꯤꯁꯦ ꯊꯥꯡꯖꯤꯡ ꯂꯥꯏ ꯍꯔꯥꯎꯕ
ꯑꯁ ꯑꯗꯣ ꯊꯥꯡꯖꯟꯒꯦ ꯅꯨꯡꯉꯥꯏ ꯍꯥꯏꯔꯤꯅꯦ ꯃꯤꯅ ꯍꯥꯏ ꯐꯕꯒꯥꯟꯗ
ꯀꯨꯏꯅ ꯍꯔꯥꯎꯕꯅꯦ
ꯑꯣ ꯊꯥꯡꯖ ꯌꯥꯝꯄꯩꯗ ꯍꯔꯥꯎꯋꯦꯕ
ꯎꯝ ꯊꯥ ꯑꯃ ꯌꯥꯒ ꯊꯒꯤ ꯂꯥꯏ ꯍꯔꯥꯎꯕꯁꯦ ꯃꯣꯏꯒꯤ ꯃꯣꯏ ꯃꯣꯏꯔꯥꯡ ꯈꯨꯟꯒꯤꯀꯣ ꯃꯣꯏꯒꯤ ꯈꯨꯟꯒꯤ ꯄꯥꯂꯤ ꯄꯥꯂꯤꯅ ꯂꯩꯔꯤꯕ ꯈꯨꯈ ꯈꯨꯨꯟ ꯈꯨꯟꯒꯤ
ꯑ
ꯃꯁꯛ ꯌꯥꯝ ꯐꯖꯅ ꯇꯧꯒ ꯖꯥꯠꯅꯤꯗ
ꯑꯗꯣ ꯃꯣꯏꯔꯥꯡ ꯂꯥꯏ ꯍꯔꯥꯎꯕꯁꯤꯅ ꯍꯥꯏꯗꯤ ꯁꯤꯅ ꯈ꯭ꯋꯥꯏꯗꯗꯒꯤ ꯃꯌꯥꯝꯅ ꯃꯁꯛ ꯈꯪꯕ ꯂꯥꯏ ꯍꯔꯥꯎꯕ ꯑꯃꯗꯤꯝ ꯑꯣꯏꯕ ꯃꯥꯜꯂꯦꯀꯣ
ꯍꯣꯏ ꯃꯤ ꯑꯗꯨꯝ ꯑꯩꯈꯣꯏꯒꯤ ꯑꯗꯨꯝ ꯂꯥꯏ ꯈꯨꯔꯨꯝꯅꯕ ꯑꯗꯨꯝ ꯆꯠꯂꯦ ꯍꯥꯏꯗꯤ ꯕꯣꯔꯅꯨꯡꯅꯤꯕ ꯑꯥ ꯑꯗꯨꯝ ꯆꯠꯅꯩꯑꯕꯀꯣ ꯑꯩꯈꯣꯏꯔꯣꯝꯗ ꯑꯃꯁꯨ ꯂꯩꯌꯦ ꯑꯗꯨꯅ ꯑꯃꯨꯛ ꯑꯍꯥ ꯀꯣꯔꯤ ꯐꯥꯕꯅ ꯂꯩꯌꯦꯕꯀꯣ ꯅꯝꯕꯣꯜꯗꯀꯣ ꯅꯝꯕꯣꯜꯅꯤ ꯀꯣꯔꯤ ꯐꯥꯕ ꯍꯥꯏꯖꯤꯗꯨ ꯑꯩꯈꯣꯏ ꯆꯠ ꯌꯥꯝꯗ꯭ꯔꯥꯕꯗ ꯅꯨꯃꯤꯠ ꯇꯔꯥ ꯃꯉꯥꯅꯤ ꯂꯥꯏ ꯁꯨꯃꯥꯏꯅ ꯍꯔꯥꯎꯅꯦꯕꯀꯣ ꯑꯗꯩꯗꯨꯗ ꯑꯩꯈꯣꯏꯒꯤ ꯈꯨꯟ ꯃꯌꯥꯝꯖꯦ ꯃꯥꯒꯤ ꯃꯥꯒ ꯍꯌꯦꯡꯅ ꯅꯝꯕꯣꯜꯒꯤ ꯇꯥꯔꯦ ꯍꯌꯦꯡꯅ ꯈꯥꯒꯤꯔꯤ ꯇꯥꯔꯦ ꯀꯥꯏꯅ ꯃꯣꯏ ꯈꯨꯟ-ꯈꯨꯟ ꯀꯩꯅꯣꯒꯤ ꯃꯥꯏꯅ ꯈꯥꯏꯗꯣꯛꯅꯔꯦꯗꯅ
ꯎꯝ
ꯑꯄꯨꯟꯕ ꯑꯣꯏꯅ ꯂꯥꯏꯖꯦ ꯍꯔꯥꯎꯋꯦꯕ ꯃꯥꯒꯤ ꯄꯂꯤ ꯅꯥꯏꯅꯔꯒꯗꯤ ꯁꯒꯣꯜ ꯇꯣꯡꯉꯥꯒ ꯆꯠ ꯇꯅꯤ ꯃꯤꯅ ꯃꯃꯥꯡ ꯊꯥꯕꯅꯀꯣ
ꯎꯝ
ꯑꯗꯨ ꯍꯦꯛ ꯂꯣꯏꯕꯒ ꯑꯩꯈꯣꯏꯒꯤ ꯃꯣꯏꯔꯥꯡ ꯒꯤꯗꯤ ꯀꯩꯅꯣ ꯇꯧꯋꯦ ꯃꯣꯏꯔꯥꯡꯒꯤꯅ ꯃꯨꯛ ꯂꯥꯏ ꯍꯔꯥꯎ ꯂꯣꯏꯔꯀꯥꯟꯗ ꯑꯩꯈꯣꯏꯒꯤ ꯃꯨꯛꯅꯥ ꯃꯅꯤꯄꯨꯝꯕꯒꯤ ꯃꯨꯛꯅꯥ ꯑꯃ ꯁꯤꯟꯅꯦꯕ ꯃꯅꯤꯄꯨꯔ ꯁꯤꯗ ꯑꯍꯩ-ꯑꯍꯩꯕ ꯃꯨꯛꯅꯥ ꯖꯥꯇ꯭ꯔꯥꯁꯤꯡꯖꯦ ꯁꯤ ꯂꯥꯛꯑꯒ ꯁꯟꯅꯕ ꯍꯥꯗꯤ ꯃꯣꯏꯔꯥꯡꯒꯤ ꯊꯑꯣꯏꯅ ꯃꯨꯛꯅꯥ ꯌꯦꯡꯕ ꯆꯠꯅꯔꯤꯕꯅꯤ ꯁꯤ ꯑꯗꯨꯝ ꯑꯈꯣꯏꯒꯤ ꯅꯥꯠꯀꯤ ꯑꯗꯨꯝ ꯌꯥꯎꯔꯛꯕ ꯄꯣꯠꯅꯦꯕ ꯑꯈꯣꯏꯒꯤ ꯃꯩꯍꯧꯔꯣꯜꯗꯒꯤ ꯌꯥꯎꯔꯛꯑꯕ ꯊꯕꯛ ꯆꯠꯅꯕꯤꯅꯦꯕ ꯑꯈꯣꯏꯒꯤ ꯍꯥꯏꯗꯤ ꯃꯨꯛꯅꯥ ꯁꯥꯟꯅꯕꯖꯦ ꯑꯩꯈꯣꯏꯒꯤ ꯃꯩꯇꯩ ꯏꯄꯥ ꯏꯄꯨꯒꯤꯗꯤ ꯁꯔꯤꯛ-ꯁꯔꯥꯛꯇ ꯆꯤꯡꯉꯤꯗꯅ ꯑꯗꯨꯃꯥꯏꯅ ꯂꯩꯔꯦ ꯑꯗꯨꯒ ꯁꯣꯝ ꯅꯥꯀꯟꯗ ꯂꯥꯏ ꯍꯔꯥꯎꯗ ꯈꯔ ꯅꯨꯡꯉꯥꯏꯕꯖꯦ ꯈꯨꯝꯕꯣꯡ ꯔꯣꯝꯗꯅ ꯑꯃꯨꯛ ꯀꯣꯔꯧꯍꯟꯕ ꯍꯥꯏꯖꯦ ꯑꯈꯣꯏꯒꯤ ꯀꯔꯧꯍꯟꯕ ꯏꯄꯥ ꯏꯕꯨꯡꯖꯨ ꯂꯥꯏ ꯆꯥꯎꯅ ꯍꯔꯥꯎꯋꯦ ꯃꯥꯒꯤꯖꯨ ꯊꯥꯡꯖꯤꯡꯒꯤ ꯍꯔꯥꯎꯕ ꯑꯗꯨꯃꯥꯏꯅ ꯑꯗꯨꯝ ꯍꯔꯥꯎꯋꯦ ꯈꯨꯟ-ꯈꯨꯟ ꯄꯥꯜꯂꯤ ꯅꯥꯏꯅꯗꯅ ꯑꯗꯨꯝ ꯍꯔꯥꯎꯔꯦ ꯑꯗꯨꯒ ꯑꯩꯈꯣꯏꯒꯤ ꯂꯥꯏ ꯍꯔꯥꯎꯕ ꯉꯁꯤ ꯂꯣꯏꯔꯤꯅꯤꯗꯅ ꯑꯗꯨꯒ ꯍꯌꯦꯡꯒꯨꯝꯕꯖꯨ ꯗꯨꯝ ꯃꯨꯛꯅꯥꯖꯨ ꯑꯗꯨꯝ ꯆꯥꯎꯅ ꯁꯤꯜꯂꯦꯕ ꯑꯈꯣꯏ ꯑꯗꯨꯝ ꯆꯍꯤ ꯈꯨꯗꯤꯡꯒꯤ ꯑꯗꯨꯝ ꯆꯠꯂꯦ
ꯁꯤꯒꯤ ꯂꯥꯏ ꯍꯔꯥꯎꯕꯖꯦ
ꯎꯝ
ꯍꯥꯏꯗꯤ ꯃꯁꯤ ꯍꯔꯥꯎꯅꯕꯒꯤꯗ ꯆꯪꯉꯤꯕ ꯁꯦꯟꯐꯝꯖꯤ ꯀꯃꯥꯏꯅ ꯀꯥꯟꯅꯕ꯭ꯔꯣ ꯍꯥꯏꯗꯤ ꯀꯃꯥꯏ-ꯀꯃꯥꯏ ꯇꯧꯔꯒ ꯁꯤ ꯄꯨꯊꯣꯛꯅꯔꯒ ꯀꯃꯥꯏꯅ ꯍꯥꯏꯗꯤ ꯑꯃꯥꯏꯕꯤ-ꯑꯃꯥꯏꯕꯒꯤ ꯂꯩꯔꯤꯕ ꯗꯤ ꯁꯨꯃꯥꯏ ꯇꯧꯋꯤꯗꯅ ꯁꯤꯒꯤꯖꯦ ꯄꯩꯁꯥꯖꯦ ꯑꯉꯝ-ꯑꯉꯝꯕ ꯍꯥꯞ ꯍꯥꯞꯅꯕ꯭ꯔꯥ ꯑꯒꯤ ꯁꯨꯈꯥꯏꯅ ꯂꯩꯕ꯭ꯔꯥ ꯀꯃꯥꯏꯅ ꯇꯧꯕꯅꯣ ꯁꯤꯖꯦ ꯑꯣꯏꯣꯏꯇ
ꯍꯥꯏꯗꯤ ꯃꯇꯝꯗꯨꯗ ꯄꯩꯁꯥ ꯑꯗꯨꯝ ꯐꯔꯛ ꯇꯥꯟꯅꯔꯒꯗꯤ ꯑꯩꯈꯣꯏ ꯌꯨꯝꯗꯣꯡ ꯈꯨꯗꯤꯡꯒꯤ ꯄꯩꯁꯥꯒ ꯑꯗꯨꯝ ꯈꯔ ꯆꯦꯟꯈꯠꯅꯕ ꯌꯥꯎꯋꯦꯕꯀꯣ ꯂꯥꯏ ꯍꯔꯥꯎꯕꯒꯤ ꯅꯠꯇ꯭ꯔꯒꯅ ꯑꯩꯈꯣꯏꯒꯤ ꯈꯨꯜꯗꯨꯒꯤ ꯂꯥꯏꯒꯤ ꯀꯃꯤꯇꯤ ꯀꯥꯏꯅ ꯁꯦꯝꯃꯦꯕꯀꯣ
ꯑꯥ
ꯂꯥꯏ ꯀꯃꯤꯇꯤ ꯁꯦꯝꯕꯗꯨꯗ ꯑꯩꯈꯣꯏꯒꯤ ꯄꯩꯁꯥ ꯑꯗꯨꯝ ꯍꯥꯏꯗꯤ ꯑꯩꯈꯣꯏꯒꯤ ꯃꯇꯦꯡ ꯑꯩꯈꯣꯏ ꯍꯧꯖꯤꯛ ꯁꯣꯁꯦꯜ ꯋꯥꯔꯀꯔꯁꯤꯡꯁꯤꯗ ꯃꯇꯦꯡ ꯑꯗꯨꯝ ꯄꯥꯡꯉꯝꯕꯁꯨ ꯌꯥꯎꯋꯦ ꯑꯗꯨ ꯑꯗꯨꯅ ꯑꯗꯨꯝ ꯍꯥꯏꯗꯤ ꯑꯩ ꯅꯨꯃꯤꯠ ꯅꯤꯅꯤ ꯉꯝꯖꯒꯦ ꯀꯥꯏꯅ ꯂꯥꯏ ꯍꯔꯥꯎꯁꯦ ꯀꯥꯏꯅꯃꯥꯏꯅ ꯇꯧꯅꯩꯌꯦꯕꯀꯣ ꯑꯩꯈꯣꯏ ꯂꯩꯀꯥꯏꯗꯨꯗꯁꯨ ꯈꯤꯇꯪ ꯐꯖ ꯄꯩꯁꯥ ꯄꯥꯏꯕ ꯃꯤꯁꯤꯡꯗꯨꯅ ꯑꯦ ꯑꯩ ꯍꯟꯗꯛꯇꯤ ꯑꯩꯈꯣꯏꯒꯤ ꯀꯩꯒꯤ ꯂꯥꯏ ꯍꯔꯥꯎꯕꯁꯤꯗ ꯅꯨꯃꯤꯠ ꯃꯔꯤꯅꯤ ꯃꯉꯥꯅꯤꯁꯤꯗꯤ ꯑꯩꯅ ꯁꯦꯜꯗ ꯆꯪꯕ ꯊꯣꯛꯆꯒꯦ ꯀꯥꯏꯅ ꯍꯥꯏꯕꯁꯨ ꯌꯥꯎꯋꯦꯕꯀꯣ ꯑꯗꯨꯃꯥꯏꯅ ꯑꯗꯨꯨꯝ ꯃꯇꯦꯡ ꯄꯥꯡꯉꯛꯑꯒ ꯂꯥꯏ ꯍꯔꯥꯎꯕꯁꯦ ꯑꯗꯨꯃꯥꯏꯅ ꯄꯥꯡꯊꯣꯛꯅꯩ ꯍꯥꯏꯇꯥꯔꯦꯅꯦ ꯑꯗꯩꯗꯤ ꯑꯩꯈꯣꯏꯒꯤ ꯎꯝ ꯂꯥꯏ ꯍꯔꯥꯎꯕꯁꯦ ꯁꯤꯗꯩꯁꯤꯗ ꯌꯥꯝꯅ ꯐꯔꯤꯁꯤꯅ ꯑꯇꯩ ꯅꯠꯇꯕ ꯑꯩꯈꯣꯏꯅ ꯆꯠꯅꯕꯤꯁꯦ
ꯑ
ꯑꯩꯈꯣꯏꯒꯤ ꯑꯩꯈꯣꯏꯒꯤ ꯆꯤꯡꯒ ꯇꯝꯒ ꯃꯆꯤꯟ ꯃꯅꯥꯎꯅꯤ ꯀꯥꯏ ꯍꯥꯏꯁꯦ ꯂꯥꯏ ꯍꯔꯥꯎꯕꯗ ꯌꯥꯝ ꯐꯖꯅ ꯃꯌꯦꯛ ꯂꯥꯅ ꯇꯥꯛꯏꯕ
ꯑꯥ
ꯍꯥꯏꯗꯤ ꯑꯩꯈꯣꯏꯒꯤ ꯂꯥꯏ ꯍꯔꯥꯎꯕꯗ ꯅꯪꯅꯁꯨ ꯍꯦꯟꯅ ꯈꯪꯉꯕꯅꯤ ꯑꯩꯈꯣꯏꯒꯤ ꯇꯥꯡꯈꯨꯜ ꯁꯥꯕꯅꯝ ꯌꯥꯎꯗ꯭ꯔꯣ
ꯎ ꯍꯞꯁꯥꯕ ꯀꯥꯏ ꯍꯥꯏꯗꯣ
ꯎꯝ ꯒꯣꯟ ꯁꯕꯩꯅꯦ ꯋꯥꯋꯥꯏꯗꯎ ꯑꯩꯈꯣꯏꯒꯤ ꯆꯤꯡ ꯇꯝꯒ ꯑꯩꯈꯣꯏꯒ ꯉꯍꯥꯏ ꯑꯩꯈꯣꯏꯒꯤ ꯂꯥꯏ ꯍꯗꯛꯇꯒꯤ ꯑꯩꯈꯣꯏꯁꯦ ꯃꯣꯏꯒ ꯑꯗꯨꯝ ꯏꯆꯤꯟ ꯏꯅꯥꯎꯏ ꯑꯣꯏꯅ ꯂꯩꯔꯛꯏ ꯍꯥꯏꯗꯣ ꯑꯗꯨꯝ ꯑꯗꯨꯅ ꯎꯠꯂꯤꯅꯦꯕ
ꯑ
ꯂꯥꯏ ꯍꯔꯥꯎꯕ ꯑ ꯁꯦꯝꯖꯤꯟ ꯁꯥꯖꯤꯟꯕ ꯑꯝꯇ ꯌꯥꯄꯣꯠꯇꯦꯕ
ꯑꯣ ꯁꯦꯝꯖꯤꯟ ꯁꯥꯖꯤꯟꯕꯝꯗꯤ ꯌꯥꯗꯦ ꯍꯥꯏꯕꯗꯤ ꯊꯥꯏꯅꯗꯒꯤ ꯆꯠꯅꯔꯛꯂꯕ ꯑꯗꯨꯝ ꯆꯠꯊꯔꯛꯄꯗꯣ ꯑꯗꯨꯝ ꯎꯝ
ꯑꯩꯈꯣꯏꯒꯤ ꯅꯤꯡꯊꯧ ꯄꯂꯦꯝ ꯈꯥꯛꯛꯇꯒꯤ ꯑꯗꯨꯝ ꯂꯥꯏ ꯍꯔꯥꯎꯕ ꯍꯥꯏꯗꯤ ꯑꯗꯨꯝ ꯈꯪꯅꯔ ꯂꯥꯛꯑ ꯄꯣꯠꯅꯦꯕ ꯑꯗꯨꯅ ꯍꯧꯖꯤꯛꯁꯨ ꯑꯩꯈꯣꯏꯒꯤ ꯆꯥꯔꯣꯟ ꯁꯨꯔꯣꯟꯁꯤꯡ ꯑꯁꯤ ꯃꯨꯜꯍꯟꯗꯕꯤꯗ ꯃꯥꯡꯍꯟꯗꯕꯤꯗ ꯊꯝꯃꯤꯁꯦ ꯌꯥꯝ ꯑꯃꯔꯣꯝꯗ ꯌꯥꯝ ꯊꯤ ꯐꯩꯌꯦ ꯈꯜ ꯂꯩꯔꯤꯦ ꯂꯥꯏ ꯍꯔꯥꯎꯧꯕꯗ ꯑꯩꯈꯣꯏꯒꯤ ꯑꯩꯈꯣꯏꯅ ꯖꯒꯣꯏ ꯁꯥꯕ ꯑꯗꯒꯤ ꯃꯥꯒꯤ ꯅꯤꯉꯣꯝ ꯀꯩꯁꯨ ꯌꯥꯝ ꯂꯩꯌꯦꯕꯀꯣ ꯍꯥꯏꯗꯤ ꯃꯥꯏꯕꯤꯅ ꯖꯒꯣꯏ ꯁꯥꯔꯤ ꯀꯩꯒꯤꯅꯣ ꯑꯗꯩ ꯃꯥꯏꯕꯅ ꯀꯃꯥꯏꯅ ꯁꯥꯏ ꯁꯤꯅ ꯀꯔꯤ ꯃꯤꯅꯤꯡ ꯄꯤ ꯀꯥꯏꯗꯣ ꯑꯗꯨꯝ ꯃꯥꯒꯤ ꯃꯥꯒꯤ ꯑꯗꯨꯝ ꯖꯒꯣꯏ ꯈꯨꯠꯁꯥ ꯑꯗꯨꯒꯤ ꯃꯇꯨꯡ ꯏ ꯃꯇꯨꯡꯏꯟꯅ ꯍꯥꯏꯗꯤ ꯑꯩꯈꯣꯏꯒꯤ ꯑꯩꯈꯣꯏꯒꯤ ꯁꯨꯝ ꯑꯩꯈꯣꯏꯅ ꯇꯥꯖ ꯆꯥꯖꯕꯗꯀꯣ ꯑꯩꯈꯣꯏ ꯃꯥꯏꯕꯅꯒ ꯑꯩꯈꯣꯏ ꯏ ꯃꯥꯏꯕꯤꯅꯒ ꯖꯒꯣꯏ ꯁꯥꯕꯁꯦ ꯑꯩꯈꯣꯏꯒꯤ ꯑꯩꯈꯣꯏꯒꯤ ꯑ ꯍꯣꯏ ꯄ꯭ꯔꯤꯊꯤꯕꯤꯁꯦ ꯑꯍꯥꯟꯕꯗ ꯑꯩꯈꯣꯏꯒꯤ ꯃꯩꯇꯩ ꯊꯥꯖꯅꯕꯤꯗꯀꯣ ꯁꯤ ꯄ꯭ꯤꯔꯤꯊꯤꯕꯤꯁꯦ ꯁꯦꯝꯒꯠ ꯁꯥꯒꯠꯂꯛꯄꯗ ꯑꯩꯈꯣꯏꯒꯤ ꯈꯣꯡꯅ ꯅꯦꯟꯅ ꯅꯦꯂꯒ ꯑꯩꯈꯣꯏꯒꯤ ꯂꯩꯕꯥꯛ ꯂꯩꯊꯣꯛꯍꯟꯕꯒꯤꯀꯣ ꯑꯗꯨꯒꯤ ꯃꯑꯣꯡꯅ ꯁꯥꯕꯅꯤ ꯀꯥꯏꯅ ꯑꯗꯨꯃꯥꯏꯅ ꯂꯥꯏꯔꯤꯛꯇꯁꯨ ꯑꯗꯨꯝ ꯑꯩꯈꯣꯏ ꯃꯩꯇꯩꯒꯤ ꯂꯥꯏꯔꯤꯛ ꯑꯔꯤꯕꯗ ꯑꯗꯨꯝ ꯂꯣꯏ ꯌꯥꯎꯕꯅꯦꯕ
ꯑꯥ
ꯌꯥꯝ ꯌꯥꯝꯅ ꯐꯖꯈ꯭ꯔꯕ ꯆꯠꯅꯕꯤꯅꯤꯅ ꯑꯩꯈꯣꯏ ꯃꯩꯇꯩꯒꯤꯁꯤ ꯠꯇꯅꯕꯤꯖꯦ
ꯑꯗꯨꯅꯤ ꯁꯨꯃꯥꯏꯅ ꯍꯥꯏꯗꯤ ꯑꯩꯈꯣꯏꯅꯒ ꯑꯩꯅꯒꯁꯨ ꯂꯥꯏꯔꯤꯛ ꯂꯥꯏꯁꯨ ꯈꯤꯇꯪ ꯄꯥꯕ ꯀꯥꯟꯗ ꯌꯥꯝꯅ ꯅꯨꯡꯁꯤ ꯅꯨꯡꯁꯤꯕ ꯍꯥꯏꯕ ꯍꯥꯏꯇꯥꯔꯦ ꯌꯥꯎꯕ ꯍꯥꯏ ꯇꯥꯔꯦꯀꯣ ꯂꯔꯕꯨꯒꯔꯦ ꯑꯗꯤ ꯈꯥꯝꯕ ꯊꯣꯏꯕꯤ ꯑꯗꯨꯒꯤꯗꯤ ꯊꯥꯏꯅꯒꯤ ꯌꯥꯎꯈꯤꯕ ꯍꯥꯟꯅꯒꯤ ꯅꯤꯡꯊꯧꯒꯤ ꯏꯕꯨꯙꯧ ꯄꯥꯈꯪꯕꯍꯣꯏ ꯏꯕꯨꯗꯧ ꯑꯗꯨꯒ ꯃꯣꯏ ꯁꯨꯃꯥꯏꯅ ꯍꯥꯏꯗꯤ ꯋꯥꯔꯤꯁꯦ ꯁꯨꯝ ꯄꯥꯛꯀꯥꯟꯗ ꯌꯥꯝꯅ ꯑꯩꯉꯣꯟꯗ ꯅꯨꯡꯁꯤꯕ ꯍꯥꯏ ꯇꯥꯔꯦ ꯑꯩꯈꯣꯏꯒꯤ ꯆꯠꯅꯕꯤꯁꯦ ꯑꯁꯨꯛ ꯌꯥꯝ ꯐꯖꯕꯁꯦ ꯃꯥꯡꯍꯟꯅꯤꯡꯗꯕ ꯍꯥꯏ ꯇꯥꯔꯦꯀꯣ
ꯑꯩꯈꯣꯏ ꯆꯠꯅꯕꯤꯁꯤꯗꯤ ꯌꯣꯛꯈꯠꯀꯗꯕꯅꯦ
ꯌꯥꯝꯅ ꯐꯖꯩ ꯑꯗꯨꯅ ꯍꯥꯏꯗꯤ ꯌꯥꯝꯅ ꯀꯩꯅꯣ ꯇꯧꯍꯟꯅꯤꯡꯕ ꯍꯥꯏ ꯇꯥꯔꯦ ꯍꯥꯏꯗꯤ ꯃꯤꯃꯥꯡꯗ ꯄꯨꯊꯣꯛꯅꯤꯡꯕ ꯍꯥꯏ ꯇꯥꯔꯦ ꯑꯁꯨꯛ ꯌꯥꯝ ꯐꯖꯕ ꯆꯠꯅꯕꯤꯁꯦ ꯃꯥꯂꯦꯝꯒꯤ ꯃꯐꯝ ꯑꯃꯗ ꯑꯄꯤꯛꯄ ꯂꯝ ꯑꯃꯗ ꯌꯥꯝ ꯐꯖꯕ ꯆꯠꯅꯕꯤꯁꯦ ꯂꯩ ꯀꯣꯁꯦ ꯃꯁꯛꯁꯦ ꯇꯥꯍꯟꯅꯤꯡꯕ ꯍꯥꯏ ꯇꯥꯔꯦ
ꯃꯥꯅꯦ ꯃꯥꯅꯦ
ꯍꯧꯒꯠꯂꯛꯏꯕ ꯃꯍꯩ ꯍꯩꯕ ꯁꯥꯇ꯭ꯔꯁꯤꯡꯅ ꯍꯥꯏꯗꯤ ꯑꯗꯨꯝ ꯃꯇꯝ ꯃꯇꯝꯒꯤ ꯈꯣꯡꯆꯠꯅꯤꯅ ꯆꯥꯎꯈꯠꯂꯛꯄꯒꯤ ꯃꯇꯨꯡ ꯏ ꯃꯇꯨꯡꯏꯟꯅ ꯅꯣꯡꯃꯗꯤ ꯁꯣꯏꯗꯅ ꯃꯁꯛ ꯇꯥꯛꯛꯀꯅꯤ ꯍꯧꯖꯤꯛꯁꯨ ꯇꯥꯛꯏ ꯑꯗꯨꯕꯨ ꯊꯣꯏꯗꯣꯛ ꯍꯦꯟꯗꯣꯛꯅ ꯇꯥꯛꯄ ꯍꯥꯏꯕ ꯑꯃ ꯂꯩꯗꯅ ꯍꯥꯏꯗꯤ ꯃꯣꯏꯒꯤ ꯌꯥꯝ ꯐꯖꯕ ꯆꯠꯅꯕꯤ ꯂꯩꯁꯦ ꯇꯥꯍꯟꯅꯤꯡꯕ ꯍꯥꯏꯇꯥꯔꯦ
ꯍꯣꯏ
ꯁꯤꯁꯦ ꯍꯥꯏꯗꯤ ꯍꯧꯖꯤꯛ ꯃꯇꯝꯁꯤꯗ ꯏꯁꯥꯒꯤ ꯏꯔꯣꯟ ꯏꯁꯥꯒꯤ ꯂꯥꯏꯅꯤꯡ ꯏꯁꯥꯒꯤ ꯏꯖꯥꯕꯤ ꯌꯥꯖꯕ ꯍꯥꯏꯁꯦ ꯌꯥꯝ ꯐꯩꯌꯦꯕ ꯅꯠꯇ꯭ꯔꯥ
ꯃꯥꯅꯦ ꯌꯥꯝ ꯐꯩꯗ
ꯑꯣ ꯍꯧꯖꯤꯛꯀꯥꯟꯕꯨ ꯀꯩ ꯀꯩ ꯇꯧꯔꯤꯒꯦ ꯅꯪꯕꯨ
ꯑꯥ ꯍꯧꯖꯤꯛꯀꯥꯟꯁꯦ ꯑꯅꯝꯕ ꯍꯧꯖꯤꯛꯇꯤ ꯂꯧ ꯁꯤꯡ ꯃꯇꯝꯁꯤꯅ ꯂꯧꯍꯣꯡꯗꯅꯕ ꯂꯩꯔꯦ
ꯍꯣꯏ ꯍꯣꯏ ꯍꯣꯏ ꯑꯗꯨꯗꯤ ꯄꯣꯊꯥꯖꯔꯣ ꯅꯁꯨ ꯉꯍꯥꯟ ꯂꯩꯗꯤ ꯂꯧꯁꯤꯡꯁꯤ ꯆꯠꯀꯦ ꯍꯥꯏꯔꯛꯑꯅꯤ
ꯍꯣꯏ ꯍꯣꯏ ꯍꯣꯏ ꯍꯣꯏ ꯍꯣꯏ ꯎꯝ ꯊꯝꯃꯦ ꯊꯝꯃꯦ